ꯀꯩꯗꯧꯒ ꯏꯇꯥꯎ ꯏꯌꯥꯝꯕ ꯅꯨꯡꯁꯤꯕꯧ ꯁꯛ ꯐꯖꯕꯧ ꯏꯌꯥꯝꯕ ꯅꯨꯡꯁꯤꯕꯧ
ꯑꯩꯗꯤ ꯆꯥꯛ ꯇꯣꯛꯄꯒꯤ ꯋꯥꯋꯀꯤꯡ ꯆꯠꯁꯤꯔꯅ ꯐꯝꯃꯤꯌꯦ
ꯋꯥꯀꯤ ꯆꯁꯤ ꯄꯝ ꯍꯥꯏꯕ ꯑꯗꯤ ꯊꯔꯨꯅꯦ ꯑꯗꯨꯗꯤ ꯋꯥꯀꯤꯡ
ꯅꯤ ꯀꯣꯏ ꯀꯣꯏꯔꯔ ꯑꯗꯨꯗꯤ
ꯋꯥꯛꯀꯤꯡ ꯑꯩꯁꯨ ꯋꯥꯛꯀꯤꯡ ꯍꯪꯁꯤ ꯂꯥꯡꯉꯅꯦꯩ ꯑꯩ ꯃꯄꯥꯟꯗ
ꯄꯨꯡ ꯌꯦꯡꯉ ꯌꯥꯗ꯭ꯔꯦꯕ ꯎꯝ
ꯇꯨꯝꯃꯝꯗꯥꯏꯒꯤ ꯍꯆꯤ ꯂꯥꯡꯉꯦꯕ ꯃꯄꯜꯗ
ꯆꯥꯛꯇꯤ ꯆꯥꯔꯕꯣ
ꯁꯥꯔꯦ ꯁꯥꯏ ꯁꯥꯏ ꯆꯔꯦ
ꯀꯔꯤ ꯃꯊꯦꯜꯅꯣ
ꯑꯦ ꯃꯔꯣꯏ ꯃꯔꯣꯏ ꯊꯣꯡꯉꯤ ꯉꯁꯤ
ꯀꯔꯤꯅꯣ ꯃꯔꯣꯏꯅ ꯊꯣꯡꯉꯤꯅꯣ
ꯅ ꯅꯥꯀꯨꯞꯄꯤ ꯅꯥꯀꯨꯞꯄꯤ ꯊꯣꯡꯉꯦꯕ
ꯑꯩꯅ ꯈ꯭ꯋꯥꯏ ꯍꯩꯅꯗꯕ ꯃꯅ ꯃꯅꯅꯤꯅꯦ
ꯅꯥꯀꯨꯞꯄꯤ ꯊꯣꯡꯕ ꯑꯝꯇ ꯆꯥꯗ꯭ꯔꯤꯕꯣ ꯅꯪ
ꯑꯩ ꯆꯥꯗꯦ ꯑꯗꯨꯒꯨꯝꯕꯗꯣ ꯑꯩꯈꯣꯏꯗꯤ ꯄꯩꯁꯥ ꯄꯥꯏꯗꯕꯅꯤꯅ ꯑꯗꯨꯒꯨꯝꯕ ꯆꯥꯗꯦ
ꯐꯖꯅ ꯊꯣꯡ ꯊꯣꯡꯉ ꯐꯖꯅ ꯍꯥꯎꯕꯅꯤꯍꯦ
ꯊꯥꯔꯣꯏ ꯊꯣꯡꯕ ꯆꯥꯅꯤꯡꯉꯦ ꯑꯩ
ꯊꯔꯣꯏ ꯊꯣꯡꯕꯗꯤ ꯁ꯭ꯋꯥꯏꯗ ꯂꯩ ꯂꯥꯛꯑꯣꯅꯦ ꯍꯣꯇꯦꯜ ꯍꯣꯇꯦꯜ ꯂꯩꯔꯤꯅꯦ
ꯃꯣꯏꯒꯤꯗꯣ ꯍꯦꯍꯦꯛ ꯍꯥꯡꯉꯝꯗꯦꯅꯦ
ꯊꯔꯣꯏ ꯂꯩꯔꯣꯀꯩꯅꯣ ꯕꯥꯖꯥꯔꯗꯒꯤ ꯑꯗꯨꯒ ꯊꯣꯡꯉꯣ
ꯕꯥꯖꯥꯔꯒꯤꯁꯦ ꯁꯦꯡꯉꯦ ꯁꯦꯡꯗꯦ ꯈꯪꯗꯕꯅꯤꯅ ꯄꯪꯂꯩ ꯂꯩꯔꯒ ꯄꯪꯆꯥ ꯆꯥꯅꯤꯡꯗꯕꯅꯤ
ꯑꯗꯨ ꯈꯨꯟꯕ ꯆꯪꯉꯨꯅꯦ ꯑꯗꯥ
ꯆꯠꯁꯦꯅꯦ ꯅꯣꯡꯃꯥ
ꯆꯠꯁꯤꯔꯣ
ꯆꯠꯁꯦ
ꯑꯁ ꯑꯁꯦꯡꯕꯩ ꯅꯣꯡ ꯇꯥꯔꯒ ꯏꯁꯤꯡ ꯏꯁꯤꯡ ꯂꯩꯔꯦ ꯍꯥꯏꯔ ꯀꯥꯟꯗ ꯈꯨꯟꯕ ꯆꯠꯁꯤꯔꯣ
ꯑꯩꯗꯤ ꯌꯥꯝ ꯆꯠꯅꯤꯡꯉꯦꯅꯦ ꯊꯔꯣꯏ ꯈꯨꯟꯕꯁꯦ
ꯆꯠꯁꯦ
ꯆꯠꯁꯦ ꯍꯌꯦꯡ ꯆꯠꯂꯁꯦꯔꯣ
ꯍꯌꯦꯡ ꯏꯁꯤꯡ ꯂꯩ ꯏꯁꯤꯡ ꯂꯩꯇꯦ ꯍꯥꯏꯌꯦꯦ
ꯀꯟꯐꯥꯝ ꯐꯖꯅ ꯇꯧꯔꯣꯅꯦꯅ
ꯏꯁꯤꯡ ꯂꯩꯇ꯭ꯔꯤꯌꯦ ꯍꯥꯏꯌꯦꯕ ꯅꯆꯟꯅꯨꯄꯤ ꯍꯣꯏꯁꯨ ꯂꯩꯗꯨꯗꯤ ꯑꯗꯨꯗ ꯏꯁꯤꯡ ꯂꯩꯇꯦ ꯍꯥꯏꯌꯦꯕ ꯍꯣꯏ ꯆꯠꯁꯦ ꯆꯠ ꯆꯠꯁꯦ ꯂꯩꯔ ꯂꯩꯔꯀꯥꯟꯗ ꯆꯠꯁꯦ ꯎꯝ ꯅꯤꯡꯊꯧꯀꯥꯕ ꯆꯠꯁꯦꯔꯣ
ꯍꯦꯍꯦꯍꯦꯍꯦꯍꯦꯍꯦꯍꯦꯍꯦ ꯋꯥ ꯑꯦ ꯑꯦꯗꯚꯥꯟꯇꯦꯖꯇꯤ ꯐꯖꯅ ꯂꯧꯋꯦꯕ ꯃꯥꯁꯤ ꯃꯤꯁꯦ
ꯑꯍꯦ ꯅꯤꯡꯊꯧꯀꯥꯕꯗ ꯆꯠꯁꯦ ꯑꯩ ꯑꯩ ꯍꯌꯦꯡ ꯆꯠꯄ ꯅꯪꯉꯣꯏꯌꯦ ꯀꯃꯥꯏꯅ ꯆꯠꯇꯣꯏꯅꯣ
ꯋꯥꯌꯦ ꯅꯪꯒꯤ ꯑꯦꯗꯚꯥꯁꯇꯦꯖꯇꯤ ꯐꯖꯅ ꯂꯧꯋꯦꯍꯦ ꯅꯪꯒꯤ ꯁꯤꯠ ꯁꯨꯇꯤ ꯅꯨꯃꯤꯠꯇ ꯇꯥꯔꯒꯦꯠ ꯇꯧꯔꯒ ꯍꯥꯏꯔꯛꯏꯅꯦ
ꯁꯨꯇꯤ ꯅꯨꯃꯤꯠꯇ ꯆꯠꯇ꯭ꯔꯗꯤ ꯑꯩꯈꯣꯏꯗꯤ ꯎꯄꯥꯏ ꯂꯩꯇꯦꯍꯦ ꯅꯣꯏ ꯅꯣꯏꯗꯤ ꯅꯣꯏꯗꯤ ꯑꯗꯨ ꯑꯗꯨ ꯅꯣꯏ ꯑꯄꯥꯝꯕ ꯅꯨꯃꯤꯠꯇ ꯆꯠꯄ ꯌꯥꯗꯦꯅꯦ
ꯅꯣ ꯅꯣꯡꯃ ꯅꯣꯡꯃ ꯅꯣꯡꯃ ꯅꯣꯡꯃ ꯄꯥꯟꯕꯥ ꯅꯨꯃꯤꯠꯇ ꯆꯠꯁꯤ ꯍꯦ
ꯅꯣꯡꯃꯥ ꯄꯥꯟꯕ ꯅꯨꯃꯤꯠ ꯅꯤꯡꯊꯧ ꯅꯤꯅꯤꯡꯊꯧꯀꯥꯕ ꯇꯥꯕ꯭ꯔꯣ
ꯌꯥꯥꯗꯕ
ꯑꯣ ꯇꯥꯗꯗꯤ ꯀꯥꯏꯗ ꯆꯠ ꯆꯠꯂꯨꯔꯒꯦ ꯏꯁꯤꯡ ꯂꯩꯇꯦ ꯍꯥꯏꯌꯦꯅꯦ ꯏꯁꯤꯡ ꯏꯁꯤꯡ ꯏꯁꯤꯡ ꯂꯩꯇꯦ ꯍꯥꯏꯌꯦꯕ ꯏꯁꯤꯡ
ꯏꯁ ꯏꯁꯤꯡ ꯂꯩꯕ ꯖꯒꯥꯁꯦ ꯏꯁꯤꯡ ꯂꯩꯕ ꯖꯒꯥꯁꯨ ꯌꯥꯝ ꯂꯩꯕꯅꯤꯍꯦ
ꯎꯝ
ꯄꯨꯈ꯭ꯔꯤꯒꯨꯝꯕ ꯊꯤꯔ ꯊꯤꯔꯒ ꯈꯨꯨꯟꯕ ꯆꯠꯇꯣꯏꯅꯤ ꯀꯩꯅꯣ
ꯍꯣꯏ ꯍꯣꯏ ꯏꯁꯤꯡ ꯂꯩꯔꯀꯥꯟꯗꯀꯣ ꯍꯟꯗꯛꯇꯤ ꯏꯁꯤꯡ ꯂꯩꯇ꯭ꯔꯤ ꯍꯥꯏꯕ ꯅꯣꯡꯁꯨ ꯅꯣꯡꯁꯨ ꯇꯥꯗꯕꯅꯤꯅ ꯑꯗꯨ ꯏꯁꯤꯡ ꯇꯥꯒ꯭ꯔꯗꯤ ꯀꯩꯅꯣ ꯇꯧꯔ ꯔꯣꯏ ꯏꯁꯤꯡ ꯏꯁꯤꯡ ꯂꯩꯈ꯭ꯔꯒꯗꯤ ꯃꯣꯏꯁꯨ ꯐꯧꯗꯣ ꯍꯨꯟꯕ ꯌꯥꯔꯅꯤ ꯑꯗꯨ ꯈꯨꯟꯕ ꯌꯥꯔꯔꯣꯏ ꯑꯗꯣ ꯐꯦ ꯏꯁꯤꯡ ꯂꯩꯕ ꯃꯇꯝꯗ ꯑꯩꯐꯦꯠ ꯌꯦꯡꯉꯒ ꯆꯠꯂꯁꯦꯕ
ꯐꯧ ꯍꯨꯟꯒ꯭ꯔꯗꯤ ꯌꯥꯔꯣꯏꯌꯦꯦ ꯍꯤꯗꯥꯛ ꯑꯃꯨꯛ ꯆꯥꯏꯔꯅꯤ ꯍꯥꯔ ꯑꯃꯨꯛ ꯆꯥꯏꯔꯅꯤ ꯑꯗꯨ ꯇꯧꯔꯅꯤ ꯑꯗꯥ ꯇꯥꯔꯅꯤ ꯍꯥꯏꯁꯦ ꯑꯗꯨꯝ ꯆꯥꯕ ꯌꯥꯔꯔꯣꯏ
ꯐꯧ ꯍꯣꯜꯂꯝꯗꯥꯏꯗꯀꯣ ꯐꯧꯍꯜꯂꯝꯗꯥꯏꯗ ꯃꯣꯏ ꯀꯩꯅꯣ ꯇꯧꯔꯅꯦꯕ ꯍꯤꯗꯥꯛꯁꯨ ꯆꯥꯏꯕ ꯍꯧꯋꯦ ꯌꯥꯗꯣ ꯃꯥꯥꯟꯗꯗ ꯍꯥꯏꯗꯤ ꯅꯥꯄꯤ ꯍꯧꯗꯅꯕ ꯍꯤꯗꯥꯛ ꯆꯥꯏꯕ ꯍꯧꯔꯅꯦꯕ
ꯏꯁꯤꯡ ꯃꯔꯛꯇꯗꯤ ꯆꯥꯏꯔꯣꯏꯗ ꯃꯣꯏꯁꯨ
ꯆꯥꯏꯗꯕ꯭ꯔꯥꯅꯦ ꯆꯥꯏ
ꯆꯥꯏꯔꯣꯏ ꯆꯥꯏꯔꯣꯏ ꯆꯥꯏꯔꯣꯏ
ꯑꯦ ꯁꯥꯊꯤ ꯀꯩꯀꯗꯤ ꯍꯧꯗ ꯑꯩꯩꯅ ꯆꯥꯏ
ꯅꯪ ꯁꯥꯊꯤꯗꯨ ꯆꯥꯕ ꯀꯤꯔꯔꯕ
ꯅꯠꯇꯦ ꯑꯗꯨ ꯄꯩꯁꯨ ꯇꯧꯔꯣꯏꯗ꯭ꯔꯣ
ꯀꯥꯏꯝ ꯇꯧꯔꯣꯍꯦ ꯁꯨꯄꯔ ꯀꯂꯔꯒꯗ ꯊꯛꯑ ꯀꯥꯟꯗ ꯍꯛꯆꯥꯡ ꯐꯩ ꯍꯥꯏꯁꯤꯅꯦ
ꯑꯣ ꯃꯤꯁꯨꯨꯄꯔ ꯀꯂ ꯀꯩꯅ ꯀꯒ ꯂꯕꯅꯤꯅꯦꯍꯦ
ꯀꯣꯛ ꯂꯨꯕꯗꯤ ꯂꯥꯏꯔꯦ ꯑꯩꯈꯣꯏ ꯀꯨꯟꯒꯤ ꯂꯩꯁꯥꯕꯤ ꯄꯥꯈꯪ ꯃꯌꯥꯝ ꯃꯧ ꯃꯌꯥꯝ ꯊꯛꯑꯒ ꯑꯗꯨꯝ ꯍꯛꯆꯥꯡ ꯂꯣꯏ ꯐꯩꯁꯤꯗꯤ ꯎ
ꯍꯣ ꯍꯣ ꯍꯣ ꯍꯣꯏ
ꯃꯍꯤꯛꯀꯨꯝꯕ ꯃꯍꯤꯛꯀꯨꯝꯕ ꯂꯣꯏꯅ ꯀꯩꯅꯣ ꯆ ꯌꯥꯟꯕꯅꯦꯕꯀꯣ ꯑꯗꯨꯅ ꯌꯥꯝ ꯀꯟꯅꯕꯅꯦ ꯑꯗꯨꯒꯤꯗꯣ ꯍꯤꯗꯥꯛꯅꯦꯕ
ꯃꯍꯒ ꯂꯣꯏ ꯁꯤꯕꯒꯤ ꯀꯩꯅꯣꯁꯤꯗ ꯂꯥꯛꯅꯕꯗꯣ ꯃꯍꯤ ꯍꯤꯡꯅꯕꯅꯦꯁꯁ
ꯆꯪꯗ꯭ꯔꯦꯗꯅ
ꯎꯝ
ꯌꯥꯝ ꯐꯕꯅꯦ ꯌꯥꯝ ꯐꯕꯅꯦ ꯑꯗꯨꯒꯨꯝꯕꯗꯨ ꯅꯪꯅ ꯆꯥꯕ ꯊꯛꯄ ꯀꯤꯔꯗꯤ ꯂꯣꯏꯔꯦ ꯑꯗꯨꯃꯥꯏꯅ
ꯁꯨꯄꯦ ꯁꯨꯄꯔ ꯀꯤꯂꯔꯒꯨꯝꯕ ꯑꯗꯒꯤ ꯕ꯭ꯔꯥꯎꯟ ꯗꯨꯞ ꯍꯥꯏꯕ꯭ꯔꯥ ꯑꯗꯨꯁꯨ ꯄꯥꯎꯅꯦꯍꯦ ꯗꯕꯔ ꯔꯥꯎꯟꯗ ꯐꯥꯏꯗꯦꯅ
ꯎꯝ ꯑꯥ ꯑꯗꯨ ꯌꯥꯗꯦ ꯀꯔꯤ ꯔꯥꯎꯟꯗꯣꯅꯣꯔ ꯔꯥꯎꯟ ꯑꯞꯥꯏꯕꯅꯦ ꯀꯔꯤ ꯆꯩꯅꯤ
ꯊꯥꯏꯅꯒꯌꯥꯍꯥꯟꯗꯤ ꯔꯥꯎꯟꯗ ꯔꯥꯎꯟ
ꯑꯣ ꯑꯣ ꯑꯣ ꯃꯣꯏꯗꯤ ꯑꯗꯨꯃꯥꯏꯅ ꯍꯥꯏꯕ ꯑꯗꯨꯗꯤ ꯃꯣꯏꯒꯤ ꯍꯧꯅ ꯁꯥꯟꯅ ꯔꯝꯅꯤ
ꯏꯁꯤꯡ ꯑꯗꯨ ꯏꯁꯤꯡ ꯑꯁꯥꯕꯗ ꯀꯩꯅꯣ ꯌꯥꯜꯂꯒ ꯁꯪꯒꯣꯝ ꯑꯃ ꯑꯣꯠꯄꯩꯇꯥꯔꯗꯣ ꯑꯣꯠꯂꯒ ꯆꯠꯊꯥꯗꯤ ꯍꯥꯎꯋꯦ ꯍꯥꯏꯕ
ꯑ ꯃꯤꯛꯁ ꯇꯧꯔꯒꯦꯀꯣ ꯍꯥꯎꯅꯦ ꯍꯥꯟꯅꯗꯤ ꯑꯗꯨꯝ ꯑꯍꯟꯁꯤꯡꯗ ꯑꯗꯨꯝ ꯊꯂꯛꯄꯅꯦ
ꯍꯨꯃꯥꯡꯁꯦ ꯅꯞ ꯅꯞ ꯂꯥꯎꯏꯅꯦ ꯍꯧꯖꯤꯛꯁꯦ ꯁꯥꯗ꯭ꯔꯣ ꯏꯔꯨꯖꯔꯗ ꯉꯁꯤ ꯉꯁꯤ ꯁꯤ ꯑꯅꯤꯔꯛ ꯁꯨꯔꯤꯦꯗ ꯍꯧꯖꯤꯛ ꯍꯧꯖꯤꯛꯅ ꯑꯃꯨꯛ ꯂꯨꯗꯦ ꯑꯍꯨꯝꯛ ꯊꯨꯗꯣꯏꯅꯤ ꯂꯨꯖꯔꯒ ꯇꯨꯝꯗꯣꯏꯅꯤ
ꯑꯩꯁꯨ ꯂꯨꯖꯗ꯭ꯔꯤꯌꯦ ꯐꯤꯔꯣꯏꯒꯨꯝꯕꯗꯤ ꯍꯤꯔꯣꯏꯣꯟꯒꯨꯝꯕꯗꯤ ꯁꯨꯕꯜ ꯑꯣꯏꯔꯦ
ꯏꯁꯥꯁꯦ ꯁꯃꯟꯗꯅ ꯍꯨꯃꯥꯡꯁꯦ ꯅꯞ ꯅꯞ ꯂꯥꯎꯔꯦ ꯑꯗꯨꯅ ꯏꯁꯤꯡ ꯑꯁꯥꯕ ꯊꯛꯩꯌꯦ ꯇꯥꯕ
ꯑꯥ
ꯆꯤꯡ ꯑꯁꯥꯕ ꯊꯥꯏ
ꯐꯕꯅꯦ ꯍꯛꯆꯥꯡꯒꯤ ꯍꯛꯆꯥꯡꯒꯤ ꯍꯛꯆꯥꯡ ꯐꯕꯒꯤꯅꯦ ꯑꯗꯣ
ꯑꯩꯅ ꯁꯥꯃꯟ ꯁꯥꯃꯟꯗꯅ ꯏ ꯀꯥꯔꯕ ꯇꯨꯝꯕ ꯌꯥꯔꯒ ꯐꯞꯖꯕ ꯃꯅꯨꯡꯗ ꯑꯗꯨ
ꯍꯤꯗꯥꯛ ꯍꯤꯗꯥꯛ ꯏꯁꯇ꯭ꯔꯤꯞ ꯑꯃ ꯏꯁꯇ꯭ꯔꯤꯞ ꯑꯃ ꯊꯛꯄ ꯁꯔꯨꯛ ꯄꯤꯗꯤ ꯏꯁꯤꯡ ꯑꯁꯥꯕ ꯒ꯭ꯂꯥꯁ ꯑꯃ ꯊꯛꯄꯗꯣ
ꯍꯣꯏ ꯁꯤ ꯏꯆꯅꯤꯁꯥꯕꯁꯤ ꯔꯥꯎꯟ ꯇꯨꯞꯞꯄ ꯂꯩꯔꯗꯤ ꯌꯥꯔꯒ ꯊꯛꯄ ꯅꯨꯡꯉꯥꯏꯅꯤ ꯍꯧꯖꯤꯛ
ꯃꯅꯨꯡꯉꯥꯏꯗꯎꯅꯤ ꯍꯥꯏ
ꯁꯣꯏꯔꯤꯅꯦ ꯀꯩ ꯃꯊꯤꯟ ꯆꯥꯒꯦ
ꯏꯔꯣꯝꯕ ꯆꯥꯏꯌꯦꯕ ꯄꯩꯥ ꯄꯥꯏꯕꯒꯤ ꯅꯣꯏꯗꯤ ꯍꯣꯔꯦꯟ ꯄꯨꯡ ꯀꯌꯥꯗ ꯑꯃꯨꯛ ꯊꯣꯛꯂꯛꯀꯅꯣ ꯊꯣꯛꯂꯛ ꯊꯣꯛꯂꯛꯀ꯭ꯔ ꯑꯃꯨꯛ
ꯁ ꯉꯁꯤꯗꯤ ꯊꯣꯛꯂꯛꯑꯔꯣꯏꯗ ꯐꯃꯨꯡꯅ ꯅ ꯏꯩꯅ ꯄꯊꯥꯅꯤ ꯉꯁꯤ ꯊꯣꯂꯥ ꯑꯍꯤꯡ ꯊꯣꯛꯂꯛꯗꯧ ꯂꯩꯔꯗꯤ ꯍꯧꯖꯤꯛꯐꯥꯎ ꯇꯨꯝꯗꯅ ꯂꯩꯕꯗꯤ ꯉꯝꯃꯔꯣꯏꯗ ꯍꯌꯦꯡ ꯍꯌꯦꯡꯅꯦ ꯑꯃꯨꯛ ꯑꯍꯤꯡ ꯊꯣꯛꯂꯛꯒꯗꯧ ꯂꯩꯕꯀꯣ
ꯍꯌꯦꯡꯅ ꯄꯨꯡ ꯀꯌꯥꯗ ꯑꯃꯨꯛ ꯊꯣꯛꯂꯛꯇꯧ ꯂꯩꯒꯦ
ꯄꯨꯡ ꯑꯅꯤꯗ
ꯐꯣꯟ ꯇꯧꯔꯛꯑꯣ ꯄꯨꯡ ꯑꯅꯤ ꯇꯥꯏꯃꯤꯡꯗ
ꯀꯒꯤꯅꯣ
ꯅꯪ ꯑꯁꯨꯝ ꯂꯦꯟꯁꯦ ꯍꯥꯏꯕꯅꯤꯗ ꯄꯨꯡ ꯑꯅꯤ ꯇꯥꯏꯃꯤꯡꯗ ꯅꯪꯅꯊꯟꯇ ꯗ꯭ꯌꯨꯇꯤ ꯇꯧꯕꯗ ꯅꯨꯡꯉꯥꯏꯔꯣꯏꯕ
ꯑꯦ
ꯍꯌꯦꯡ ꯍꯌꯦꯡꯗꯤ ꯕꯣꯜ ꯐꯖꯕ ꯂꯩꯌꯦ ꯑꯗꯨꯅꯅꯤꯅ ꯑꯩꯉꯣꯟꯗ ꯑꯂꯥꯝ ꯑꯣꯏꯅ ꯐꯣꯟ ꯇꯧꯔ ꯍꯥꯏꯁꯦ
ꯍꯌꯦꯡ ꯍꯥꯏꯁꯦ ꯄꯨꯡ ꯀꯌꯥꯗꯅꯣꯉꯥꯏꯁꯦ
ꯄꯨꯡ ꯍꯌꯦꯡꯁꯤ ꯇꯨꯃꯣꯔꯣ ꯍꯌꯦꯡ ꯍꯪꯆꯤꯠ ꯇꯥꯔꯦꯅꯦꯀꯣ
ꯍꯪ ꯍꯪꯆꯤꯠ ꯅꯠꯇ꯭ꯔꯣ ꯍꯥꯏꯗꯤ ꯀꯅꯥ ꯀꯅꯥꯅꯣ ꯄꯨꯡ ꯕꯣꯔꯣ ꯃꯈꯥꯏꯗꯔꯣ ꯀꯅꯥꯅꯣ ꯀꯩ
ꯍꯪꯆꯤꯠꯇ ꯍꯪꯆꯤꯠꯁꯦ ꯗꯦꯠ ꯐꯣꯔ ꯇꯥꯔꯕ ꯗꯦꯠ ꯐꯣꯔ ꯄꯨꯡ ꯑꯍꯨꯝ ꯃꯈꯥꯏꯗ ꯀꯩꯅꯣ ꯂꯩꯕ ꯑꯥꯔꯖꯦꯟꯇꯤꯅꯥꯒ ꯀꯦꯕꯣ ꯕꯔꯗꯦ
ꯑꯁ ꯑꯥꯔꯖꯦꯟꯇꯤꯅꯥꯔꯗꯤ ꯑꯩ ꯌꯦꯡꯕ ꯆꯞ ꯆꯥꯔꯅꯤ ꯑꯗꯨꯗꯤ ꯄꯨꯡ ꯑꯅꯤꯗꯒꯤ ꯅꯣꯉꯥꯟꯕ ꯄꯨꯡ
ꯑꯗꯨꯅꯤꯅꯦ ꯅꯪ ꯅꯪꯅ ꯌꯦꯡꯒꯗꯕ ꯇꯥꯏꯃꯤꯡꯗꯅꯦ ꯑꯩꯉꯣꯟꯗ ꯐꯣꯟ ꯇꯧꯔꯛꯑꯣ ꯍꯥꯏꯁꯦ ꯑꯗ ꯑꯩꯉꯣꯟꯗ ꯑꯂꯥꯔꯝ ꯑꯣꯏꯅ ꯇꯧꯔꯛꯑꯣ ꯍꯥꯏꯁꯤꯅꯤꯅꯦ
ꯍꯣꯏ ꯍꯣꯏ ꯍꯧꯗꯣꯛꯄꯤꯌꯣ ꯍꯥꯏꯔꯒꯗꯤ ꯍꯧꯗꯣꯛꯄꯤꯌꯨ ꯌꯥꯏꯅꯦ ꯑꯩꯈꯣꯏꯗꯤ ꯄꯨꯡ ꯑꯅꯤ ꯄꯨꯡ ꯄꯨꯡ ꯑꯅꯤ ꯇꯥꯔꯝꯗꯥꯅꯤ
ꯑꯁ ꯑꯅꯤꯗꯗꯤ ꯑꯅꯤꯗꯗꯤ ꯑꯅꯤꯗꯗꯤ ꯇꯧꯔꯛꯀꯅꯨ ꯑꯗꯨꯒ ꯑꯍꯨꯝꯒ ꯃꯤꯅꯤꯠ ꯀꯨꯟ ꯑꯗꯨꯋꯥꯏꯗ ꯗ
ꯍꯣꯏ ꯍꯣꯏ ꯇꯧꯔꯛꯀꯦ ꯅꯣꯏꯅ ꯕꯣꯜꯗ ꯏꯟꯇꯔꯦꯁꯇ ꯊ ꯊꯋꯥꯏ ꯌꯥꯝ ꯆꯪ ꯁꯦꯡꯅ ꯌꯦꯡꯅꯤꯡꯕ ꯑꯣꯠ ꯑꯣꯏꯔꯒꯗꯤ ꯍꯧꯗꯣꯛꯄꯤꯒꯦꯕ
ꯑꯗꯨꯒ ꯄꯨꯡ ꯇꯔꯦꯠꯇꯅ ꯌꯥꯔꯦ ꯄꯨꯡ ꯇꯔꯦꯠꯇꯅ ꯀꯣꯂꯝꯕꯤꯌꯥꯒ ꯒꯅꯥ ꯂꯩꯕ ꯄꯨꯡ ꯇꯔꯦꯠꯀꯤꯗꯤ ꯅꯪ ꯌꯦꯡꯉ ꯉꯝꯃꯔꯣꯏ
ꯄ ꯄꯨꯡ ꯇꯔꯦꯠꯀꯤꯗꯤ ꯑꯩ ꯌꯦꯡꯉꯨ ꯍꯥꯏꯁꯨ ꯌꯦꯡꯉꯣꯏꯗ ꯍꯥꯏꯗꯤ ꯆꯪꯉ ꯇꯨꯝꯃꯨꯔꯅꯦ
ꯎꯝꯅꯦ ꯌꯦꯡꯕ ꯉꯝꯃꯔꯣꯏꯕ ꯑꯗꯨꯗꯩꯗꯤ ꯇꯥꯡꯁꯦ ꯑꯁ ꯗꯦꯠ ꯁꯤꯛꯁ ꯗꯦꯠ ꯐꯣꯔꯗ ꯑꯃꯨꯛꯀꯁꯨ ꯂꯩꯅꯦ ꯇꯦꯟ ꯄꯤ ꯑꯦꯝꯗ ꯇꯦꯟ ꯄꯤ ꯑꯦꯝꯅꯁꯦ ꯔꯥꯎꯟ ꯑꯣꯐ ꯁꯤꯛꯁꯇꯤꯟ ꯑꯣꯏꯔꯦ ꯁꯤꯗꯗꯤ ꯄꯨꯔ ꯀꯦꯅꯥꯗꯥꯒ ꯃꯣꯔꯣꯀꯣ ꯑꯁ ꯅꯨꯡꯉꯥꯏꯅꯧꯔꯤ ꯁꯤꯁꯨ ꯑꯗꯨꯒꯤ ꯃꯇꯨꯡꯗꯅ ꯗꯦꯠ ꯗꯦꯠ ꯐꯥꯏꯚ ꯆꯠꯀꯦ ꯑꯁ ꯑꯗꯨꯁꯨ ꯄꯨꯡ ꯑꯅꯤ ꯃꯈꯥꯏꯗ ꯑꯃꯨꯛ ꯑꯌꯨꯛꯀꯤ ꯑꯁ ꯍꯟꯗꯛ ꯕꯣꯜꯁꯤꯗꯤ ꯕꯦꯔꯥꯅꯦꯍ ꯇꯥꯏꯃꯤꯡꯁꯦ ꯑꯝꯇ ꯆꯥꯟꯅꯗꯦ
ꯇꯥꯡ ꯀꯌꯥꯗ ꯂꯣꯏꯗꯣꯏꯅꯣ
ꯇꯥꯡ ꯇ꯭ꯋꯦꯟꯇꯤ ꯋꯥꯟꯗ ꯇ꯭ ꯅꯥꯏꯟꯇꯤꯟꯗ ꯀꯩꯅꯣꯝ ꯑꯣꯏꯕꯅꯦ
ꯐ ꯍꯧꯗꯤ ꯔꯥꯎꯟ ꯔꯥꯎꯟ ꯁꯨꯅꯕ ꯔꯥꯎꯟ ꯊꯨꯅꯕ ꯀꯩꯅꯣ ꯃꯦꯠꯁꯦ ꯆꯠꯊꯗꯣꯏꯔꯥ ꯀꯃꯥꯏꯅ ꯇꯧꯕꯅꯣ ꯑꯩ ꯁꯤꯒꯨꯝꯕꯕꯁꯤ ꯒ꯭ꯌꯥꯟ ꯇꯥꯗꯣꯏꯅꯤ
ꯍꯧꯖꯤꯛꯇꯤ ꯔꯥꯎꯟ ꯂꯣꯏꯈ꯭ꯔꯦ ꯍꯧꯖꯤꯛꯇꯤ ꯅꯣꯛ ꯑꯥꯎꯠ ꯑꯣꯏꯔꯦ
ꯅ ꯅ ꯑꯥꯎ ꯑꯣꯏꯔꯦꯕ ꯅꯣ ꯑꯥꯎꯁꯦ ꯁꯤ ꯂꯣꯏꯔꯒ ꯒ ꯑꯃꯨꯛ ꯀ꯭ꯋꯥꯇꯔ ꯐꯥꯏꯅꯦꯜ ꯑꯣꯏꯗꯣꯏꯔꯥ
ꯁꯤ ꯂꯣꯏꯔꯒ ꯔꯥꯎꯟ ꯁꯤꯛꯁꯇꯤꯟ ꯁꯤꯛꯁꯇꯤꯟ ꯑꯃꯨꯛ ꯂꯩꯔꯅꯤ ꯑꯗꯨꯁꯨ ꯅꯣꯛ ꯑꯥꯎꯅꯦꯕꯀꯣ ꯁꯤꯛꯁꯇꯤꯟ ꯍꯥꯏꯁꯦ ꯊꯥꯔꯇꯤ ꯇꯨ ꯇꯤꯝꯁꯦ ꯍꯧꯖꯤꯛ ꯊꯥꯔꯇꯤ ꯇꯨꯒꯤ ꯔꯥꯎꯟ ꯁꯥꯟꯅꯔꯛꯑꯦꯕꯀꯣ ꯊꯥꯔꯇꯤ ꯇꯨꯗꯒꯤ ꯑꯃꯨꯛ ꯀꯛ ꯊꯠꯂ ꯀꯛ ꯀꯛ ꯊꯠꯂꯒ ꯀꯛ ꯀꯛ ꯊꯠꯂꯒ ꯇꯪꯈꯥꯏ ꯑꯃꯨꯛ ꯀꯛꯈ꯭ꯔꯅꯤꯗꯅ ꯑꯗꯨꯑꯣ ꯑꯣꯏ ꯇꯔꯗꯗꯤ ꯁꯤꯛꯁꯇꯤꯟ ꯂꯦꯝꯍꯧꯕꯗꯣ ꯁꯤꯛꯁꯇꯤꯟꯒꯤꯗꯣ ꯑꯃꯨꯛ ꯇꯧꯔꯅꯤ ꯁꯤꯛꯁꯇꯤꯟꯗꯒꯤ ꯂꯦꯝꯍꯧꯕꯗꯣ ꯑꯃꯨꯛ ꯀ꯭ꯋꯥꯇꯔ ꯆꯪꯉꯅꯤꯕ
ꯑꯣ ꯑꯩꯗꯤ ꯁꯤꯒꯨꯝꯕꯁꯦ ꯒ꯭ꯌꯥꯟ ꯃꯦꯟ ꯇꯥꯗꯦꯅꯦ
ꯍꯧꯖꯤꯛ ꯁꯤꯛꯁꯇꯤꯟ ꯁꯤꯛꯁꯇꯤꯟ ꯁꯤꯛꯁꯇꯤꯟ ꯆꯠꯈ꯭ꯔꯒꯗꯤ ꯁꯤꯛꯁꯇꯤꯟ ꯑꯣꯏꯔꯒꯗꯤ ꯃꯦꯠꯁꯦ ꯅꯤꯄꯥꯟ ꯑꯣꯏꯗꯣꯏꯅꯦꯕ
ꯇ ꯔ ꯁꯤꯛꯁꯇꯤꯟ ꯍꯥꯏꯁꯦ ꯃꯦꯠꯁꯁꯦ ꯁꯥꯟꯅꯕ ꯑꯟꯗ ꯁꯤꯛꯁꯇꯤꯟ
ꯃꯦꯠꯁꯦ ꯅꯤꯄꯥꯟ ꯑꯣꯏꯒꯗꯕ
ꯑꯣ ꯃꯦꯁ ꯃꯦꯁ ꯑꯣ ꯍꯣ ꯍꯣ ꯍꯣꯏ ꯍꯣꯏ ꯍꯣꯏ ꯇꯤꯝ ꯁꯤꯛꯁꯇꯤꯟꯅꯦꯕ ꯑꯗꯨꯗ ꯑꯣ ꯄꯨꯡ ꯅꯤꯄꯜ ꯅꯤꯄꯥꯥꯟꯃꯨꯛ ꯀꯥꯗꯣꯏꯅꯦꯕ
ꯅꯤꯄꯥꯟ ꯀꯥꯗꯣꯏꯅꯦ ꯑꯗꯨꯒ ꯅꯤꯄꯥꯟꯗꯣ ꯀꯥꯕꯗꯣ ꯑꯃꯨꯛ ꯃꯔꯤ ꯁꯥꯟꯅꯗꯣꯏꯅꯦꯕ
ꯅꯤꯄꯥꯜ ꯑꯣ ꯅꯤꯄꯥꯟ ꯀꯥꯕꯒꯤ ꯃꯇꯨꯡ ꯀꯩꯅꯣ ꯁꯥꯟꯅꯗꯣꯏꯅꯦ
ꯎꯝ ꯀ꯭ꯋꯥꯇꯔ ꯂꯥꯛꯑꯅꯤ ꯑꯗꯨꯗꯗꯤ ꯃꯔꯤ ꯀꯥꯟꯗ ꯃꯔꯤ ꯑꯃꯨꯛ ꯀꯥꯔꯛꯑꯅꯦꯕ
ꯍꯣꯏ ꯍꯣꯏ ꯒ꯭ꯌꯥꯟ ꯇꯥꯔꯦ ꯑꯩ ꯒ꯭ꯟ ꯇꯥꯔꯦ ꯔꯥꯎꯟ ꯑꯣꯐ ꯊꯥꯔꯇꯤ ꯇꯨ ꯍꯥꯏꯁꯦ ꯀꯩꯅꯣꯗꯁꯦ ꯇꯤꯟꯁꯦ ꯁꯤꯛꯁꯇꯤꯟ ꯀꯥꯗꯣꯏꯅꯦꯕ ꯅꯠꯇ꯭ꯔꯣ ꯑꯠꯆꯥ ꯑꯠꯆꯥ ꯍ ꯑꯩ ꯒ꯭ꯌꯥꯟ ꯇꯥꯔꯦ ꯑꯩ ꯒ꯭ꯌꯥꯟ ꯇꯥꯔꯦ ꯒ꯭ꯌꯥꯟ ꯇꯥꯔꯦ ꯑꯩꯗꯤ ꯁꯤꯒꯨꯝꯕꯁꯦ ꯀꯌꯥ ꯒ꯭ꯌꯥꯟ ꯇꯥꯒꯟꯗꯦꯕ ꯀꯣꯜꯒꯤ ꯃꯔꯝꯗꯀꯣ ꯑꯩꯗꯤ ꯀꯌꯥ ꯈꯪꯖꯗꯕ ꯍꯥꯏꯇꯥꯔꯦꯀꯣ
ꯔꯥꯎꯟ ꯑꯣꯐ ꯊꯥꯔꯇꯤ ꯇꯨꯁꯦ ꯉꯁꯤ ꯍꯌꯦꯡ ꯍꯌꯦꯡ ꯂꯣꯏꯗꯧꯔꯤꯅꯦ
ꯔꯗꯥꯎꯟ ꯑꯣꯐ ꯊꯥꯔꯤꯠꯇꯨ ꯍꯌꯦꯡ ꯂꯣꯏꯗꯣꯏꯅꯦꯕ
ꯎꯝ
ꯑꯣ ꯑꯗꯨꯗꯤ ꯍꯌꯦꯡ ꯍꯥꯏꯁꯦ ꯀꯩꯅꯣ ꯅꯠꯇ꯭ꯔꯣ ꯍꯌꯦꯡ ꯪ ꯍꯪꯆꯤꯠꯇꯒꯤ ꯁꯤꯛꯁꯇꯤꯟ ꯍꯧꯗꯦꯕ ꯁꯤꯛꯁꯇꯤꯟ ꯍꯧꯗꯛꯁꯦ ꯑꯍꯥꯟ ꯑꯣ ꯑꯥꯔꯖꯦꯟꯇꯤꯅꯥꯗꯤ ꯁꯤꯛꯁꯇꯤꯟ ꯆꯪꯈ꯭ꯔꯕ ꯅꯠꯇ꯭ꯔꯣ ꯑꯗꯨꯗꯤ
ꯑꯥꯔꯖꯦꯟꯇꯤꯅꯥꯗꯤ ꯀꯩꯅꯣ ꯑꯣꯏ ꯁꯤꯛꯁꯇꯤꯟ ꯆꯪꯗ꯭ꯔꯤꯍꯦ ꯐꯣꯔ ꯊꯥꯔꯇꯤ ꯇꯨꯗ ꯆꯪꯕꯅꯦ
ꯊꯥꯔꯇꯤ ꯇꯨꯒꯤ ꯁꯥꯟꯅꯗ꯭ꯔꯤꯕꯣ ꯑꯗꯨꯗꯤ ꯊꯥꯔꯇꯤ ꯇꯨ ꯑꯣ ꯑꯣ ꯑꯗꯨꯅꯤꯅꯦ ꯑꯩ ꯈꯣꯡ ꯉꯥꯎꯔꯤꯁꯦ ꯏꯁꯁ ꯅꯕꯧꯕꯁꯦ ꯑꯪ ꯑꯣ ꯑꯥꯔꯖꯦꯟꯇꯤꯅꯥꯅꯤ ꯑꯗꯨꯝ ꯆꯪꯗꯧ ꯂꯩꯔꯕꯅꯤꯗ
ꯎꯝ
ꯁꯤꯛꯁꯇꯤꯟ ꯔꯥꯎꯟ ꯁꯤꯛꯁꯇꯤꯟꯗ ꯃꯥꯅ ꯀꯥꯔꯒ ꯈꯜꯂꯣ ꯃꯥꯅ ꯀꯥꯔꯒꯗꯤ ꯀꯅꯥꯒ ꯁꯥꯟꯅꯕ ꯌꯥꯏ
ꯅꯗꯒ ꯆ ꯄꯣꯠ
ꯔꯗꯒ ꯁꯟꯅꯔꯋꯦ ꯃꯥ